ꯍꯜꯂꯣ
ꯍꯜꯂꯣ
ꯀꯩꯗꯧꯔꯤꯀꯦ
ꯀꯔꯤꯁꯨ ꯇꯧꯗꯦ
ꯆꯥꯛ ꯆꯥꯔꯕꯣ ꯅꯣꯏꯗꯤ
ꯎꯝ ꯆꯥꯗ꯭ꯔꯤ
ꯀꯩ ꯃꯊꯦꯜꯅꯣ ꯑꯈꯣꯏꯗꯤ ꯆꯥꯔꯦ
ꯑꯣ ꯀꯔꯤꯟꯖꯥꯡ
ꯑꯈꯣꯏꯗꯤ ꯉꯁꯤ ꯎꯝ ꯌꯦꯟ ꯆꯥꯏ ꯍꯥꯎꯋꯦ ꯍꯣꯏ
ꯑꯣ
ꯑꯗꯨꯗꯤ ꯉꯁꯤ ꯀꯣꯏꯕ ꯆꯠꯇ꯭ꯔꯣ
ꯆꯠꯇ꯭ꯔꯤ
ꯀꯩ ꯃꯊꯦꯜ ꯊꯣꯡꯗꯣꯏꯅꯣ ꯅꯣꯏꯗꯤ
ꯍꯥꯥ
ꯀꯩ ꯍꯥꯏꯕ
ꯀꯩ ꯃꯊꯦꯜ ꯊꯣꯡꯗꯣꯏꯅꯣ
ꯎꯝ ꯉꯁꯤ ꯑꯩꯈꯣꯏꯅꯦꯅ ꯑꯥꯝ ꯉꯥ ꯊꯣꯡꯒꯅꯤꯅ ꯍꯥꯏꯌꯦ ꯅꯣꯏꯗꯤ
ꯑꯈꯣꯏꯗꯤ ꯉꯁꯤ ꯌꯦꯟꯁꯥ ꯑꯣꯏꯅ ꯊꯣꯡꯒꯅꯤ
ꯍꯥꯎꯔꯅꯤ
ꯑꯣ ꯑꯈꯣꯏꯗꯤ ꯍꯣꯏ ꯀꯣꯏꯕ ꯆꯠꯂꯦ ꯏꯃꯥꯟꯅꯕꯤꯁꯤꯡꯒ
ꯑꯌꯥ ꯅꯨꯡꯉꯥꯏꯔꯦ ꯑꯈꯣꯏꯗꯤ ꯊꯣꯛꯄ ꯌꯥꯗꯦ ꯑꯩꯈꯣꯏ ꯀꯣꯂꯦꯖ ꯀꯥꯔꯤꯕꯅꯤꯅ
ꯑꯣ
ꯎꯝ ꯅꯣꯏꯗꯤ ꯍꯣꯁꯇꯦꯜꯗ ꯂꯩꯕ꯭ꯔꯥ ꯔꯦꯟꯒꯨꯝꯕꯗ ꯂꯩꯕ꯭ꯔꯥ
ꯑꯈꯣꯏꯗ‌ꯣ ꯍ‌ꯣꯁꯇ‌ꯦꯜ ꯑꯪꯏꯅ ꯂꯩꯌꯦ ꯅꯣꯏꯗꯤ
ꯑꯩꯈꯣꯏ ꯑꯥ ꯑꯩ ꯀꯀꯥꯒꯤ ꯌꯨꯝꯗ ꯂꯩꯌ‌ꯦ
ꯑꯣ ꯅꯨꯡꯉꯥꯏꯅꯦ
ꯀꯗꯥꯏꯗꯒꯤ ꯅꯨꯡꯉꯥꯏꯕꯅꯣ ꯑꯩꯈꯣꯏꯁꯨ ꯃꯤꯒꯨꯝꯅ ꯍꯣꯁꯇꯦꯜꯗ ꯂꯩꯅꯤꯡꯉꯦ
ꯑꯣ ꯑꯗꯨ ꯑꯣꯏꯔꯁꯨ ꯅꯣꯏꯗꯤ ꯑꯦꯠꯂꯤꯁ ꯌꯨꯝꯗ ꯂꯩꯕꯅꯤꯅ ꯅꯨꯡꯉꯥꯏꯅ
ꯍꯣꯏ ꯍꯣꯏ ꯍꯥꯏꯔꯗꯤ ꯈꯔꯗꯤ ꯅꯨꯡꯉꯥꯏꯗꯤ ꯅꯨꯡꯉꯥꯏꯌꯦ
ꯑꯩꯈꯣꯏꯗꯤ ꯍꯣꯁꯇꯦꯜ ꯂꯩꯕꯅꯤꯅ ꯃꯄꯥꯟ ꯀ‌ꯣꯏꯆꯠ ꯆꯠꯄꯁꯨ ꯋꯥꯏ ꯑꯦꯄ꯭ꯂꯤꯀꯦꯁꯟ ꯂꯧꯗ꯭ꯔꯗꯤ
ꯑꯦ ꯍꯣꯏ ꯑꯗꯨꯅꯦ ꯅꯍꯥꯛ ꯑꯩꯈꯣꯏꯁꯨ ꯑꯉꯥꯡ ꯑꯣꯏꯔꯤꯉꯩꯗꯥ ꯍꯣꯁꯇ‌ꯦꯜꯗ ꯂꯩꯕ ꯀꯥꯟꯗ ꯈꯪꯉꯦ ꯍꯣꯏ
ꯑꯣ ꯆꯤꯆꯤꯗꯤ ꯀꯩꯇꯧꯒꯦ
ꯎꯝ ꯀꯣꯂꯦꯖ ꯀꯥꯔꯒ ꯀꯣ ꯑꯪꯀꯜ ꯈꯣꯏ ꯌꯨꯝꯗ ꯑꯪꯀꯜ ꯑꯩꯈꯣꯏ ꯋꯔꯥꯛꯁꯣꯞ ꯇꯧꯕ ꯑꯗꯨꯒꯤ ꯗꯨꯀꯥꯟꯗ ꯐꯝꯔꯒ ꯂꯩꯕꯅꯦ
ꯑꯣ
ꯎꯝ ꯅꯣꯏꯗꯤ ꯀꯔꯤ ꯅꯣꯏ ꯀꯣꯜ ꯀꯔꯤ ꯀꯣꯂꯦꯖ ꯀꯥꯕ꯭ꯔꯥ
ꯑꯩꯗꯤ ꯎꯝ ꯀ꯭ꯂꯥꯁ ꯇꯨꯋꯦꯜꯐ ꯇꯝꯃꯦ
ꯑꯣ ꯐꯖꯅ ꯇꯃꯣ ꯍꯣꯏ ꯎꯝ ꯀꯣꯆꯤꯡꯒꯨꯝꯕꯗꯤ ꯆꯠꯄ꯭ꯔꯥ
ꯑ ꯆꯠ ꯍꯧꯗ꯭ꯔꯤꯗ ꯍꯧꯖꯤꯛꯅ ꯀꯥꯕ ꯍꯧꯕꯇ ꯉꯥꯏꯔꯤꯕꯅꯤꯅ
ꯑꯣ ꯑꯥ
ꯑꯗꯣ ꯎꯝ ꯑꯥ ꯅꯣꯏꯗꯤ ꯑꯦꯛꯖꯥꯝꯒꯨꯝꯕ ꯇꯧꯗ꯭ꯔꯣ
ꯑꯩꯈꯣꯏꯗꯤ ꯑꯦꯛꯖꯥꯝ ꯇꯧꯕ ꯆ ꯑꯦꯛꯖꯥꯝ ꯂꯩꯕ ꯀꯇꯥ ꯀꯩꯅꯣꯗ ꯆꯠꯂꯦ ꯀꯣꯂ‌ꯦꯁ ꯆꯠꯂꯦ ꯅꯠꯇ꯭ꯔꯗꯤ ꯀ‌ꯣꯂ‌ꯦꯁ ꯅꯨꯡꯇꯤ
ꯑꯣ ꯅꯨꯡꯉꯥꯏꯅꯦ ꯑꯗꯨꯗꯤ ꯅꯨꯡꯉꯥꯏꯅꯦ ꯀꯣꯂꯦꯖꯅ ꯑꯣꯏꯅ
ꯍꯣꯏ ꯅꯨꯡꯉꯥꯏꯌꯦ ꯎꯝ
ꯑꯗꯨ ꯑꯗꯨ ꯇꯝꯕ ꯂꯣꯏꯔꯒ ꯀꯔꯤ ꯇꯧꯒꯦꯅ ꯈꯜꯂꯤꯒꯦ ꯆꯤꯆꯦꯈꯣꯏꯗꯤ
ꯑꯩꯈꯣꯏꯁꯦ ꯐꯤ ꯇꯨꯕ ꯑꯣꯏ ꯑꯣꯏꯅ ꯆꯠꯂꯁꯤꯔꯥꯅ ꯈꯜꯂꯒ ꯂꯩꯌꯦ ꯂꯥꯏꯔꯤꯛ ꯇꯥꯝꯃꯁꯨ ꯇꯟꯈ꯭ꯔꯦ
ꯑꯦ ꯅꯪꯗꯤ ꯋꯥꯈꯜ ꯑꯐ ꯑꯐꯕ ꯈꯜꯂꯦꯅꯦ
ꯑꯁ ꯑꯩꯈꯣꯏꯗꯤ ꯃꯤꯒꯨꯝꯅ ꯂꯥꯏꯔꯤꯛꯁꯨ ꯍꯥꯏꯇꯕꯅꯤꯅ ꯊꯕꯛ ꯑꯣ ꯋꯥꯈꯜ ꯑꯆꯧꯕꯁꯨ ꯈꯟꯕ ꯌꯥꯔ‌ꯣꯏ ꯈ‌ꯣꯏꯗꯤ
ꯑꯁ ꯆꯤꯆꯤꯁꯨ ꯋꯥꯈꯜ ꯂꯥꯏꯔꯤꯛ ꯂꯥꯏꯔꯤꯛ ꯍꯩꯇꯕꯅꯤꯅ ꯒꯥꯏꯅꯒꯥꯏ ꯍ‌ꯦꯛꯇ ꯍꯥꯏꯖꯤꯜꯂꯦꯗ
ꯑꯁ ꯂꯥꯏꯔꯤꯛ
ꯀꯅꯥꯅꯕꯨ ꯂꯥꯏꯔꯤꯛ ꯍꯩꯇꯕ ꯂꯩꯕ꯭ꯔꯣꯅꯦ ꯍꯣꯠꯅꯗꯕꯩꯅꯦ ꯍꯜꯂꯣ ꯍꯜꯂꯣ ꯇꯥꯄ꯭ꯔ ꯍꯜꯂꯣ ꯇꯥꯄ꯭ꯔꯣ ꯍꯂꯣ ꯍꯜꯂꯣ ꯍꯜꯂꯣ